ꯑꯣ
ꯀꯅꯤ ꯆꯤꯔꯥꯎ
ꯇꯕ꯭ꯔꯣ ꯍꯣꯏ ꯍꯣꯏ ꯑ
ꯇꯥꯏ ꯇꯥꯏ ꯀ ꯀꯔꯤ ꯍꯥꯏꯕ꯭ꯔꯣ
ꯏꯕ ꯅꯝꯕ
ꯆꯥꯈ꯭ꯔꯦ
ꯑ ꯀꯔꯤꯁꯪ ꯀꯥꯔꯤꯅ
ꯗꯥꯜ ꯆꯥꯈꯩ
ꯗꯥꯜ ꯑꯥꯁ ꯑꯩꯅ ꯀꯣꯜ ꯇꯧꯕ ꯂꯣꯏꯅꯃꯛ ꯗꯥꯜ ꯀꯥꯏꯅꯦ ꯉꯁꯤ
ꯑꯣꯍꯣ ꯑꯩꯅ ꯗꯥꯜ ꯆꯥꯕꯗꯨ ꯇꯋꯥ ꯈꯥꯛ ꯅ ꯇꯌꯦ
ꯑ ꯑꯣꯀꯦ ꯑꯣꯀꯦ ꯎꯝ ꯅꯪ ꯅ ꯗꯥꯜ ꯆꯥꯕꯗꯣ ꯀꯔꯤ ꯗꯥꯜꯅꯤ ꯍꯥꯏꯕ
ꯑꯥ ꯑꯩꯈꯣꯏꯅ ꯆꯥꯕ ꯗꯥꯜꯗꯨ ꯊꯥꯏꯂꯤꯦꯟꯒꯤ ꯗꯥꯎ ꯎꯝ ꯏꯂꯤꯐꯦꯟꯁꯨꯨ ꯆꯥꯋꯦ
ꯀꯄ
ꯑꯁ ꯑꯅꯗ ꯗꯃꯤꯗ ꯀꯥꯕ꯭ꯔꯣꯦꯗꯥ
ꯇꯥꯏꯌꯦ ꯇꯥꯏꯌꯦ
ꯑꯣ ꯅꯣꯏꯦ ꯆꯥꯔꯕꯣ
ꯑ ꯍꯣꯏ ꯆꯥꯔꯦ ꯑꯩꯈꯣꯏꯁꯨ
ꯑ ꯀꯔꯤ ꯃꯊ ꯍꯧ ꯆꯥꯕ꯭ꯔꯣ
ꯉꯁꯤꯗꯤ ꯉꯥ ꯑꯣꯏꯅ ꯆꯥꯏ ꯑꯩꯈꯣꯏꯅ
ꯍꯥ ꯑꯣ ꯑ ꯑꯗꯨꯣ ꯅꯍꯅ ꯭ꯔꯃꯦꯁ ꯀꯅꯁꯨ ꯀꯔꯤ ꯆꯥꯕ꯭ꯔꯣꯕ
ꯑꯣ ꯉꯥ ꯆꯥꯏ
ꯑꯣ ꯍꯋꯦꯅꯦ ꯀꯣꯛꯇꯚꯤ
ꯍꯥꯎꯗꯤ ꯍꯣꯏ ꯍꯣꯏ
ꯑꯣ ꯅꯣꯏꯣꯏ ꯣ ꯣ ꯌꯦꯡꯗ꯭ꯔꯣ
ꯉꯁꯤ ꯑꯁ ꯉꯥꯂꯦꯅꯦ ꯃꯇꯝꯗꯣ ꯆꯥꯗꯦꯅꯦ ꯑꯩꯈꯣꯏꯒꯤꯗꯃꯛ
ꯉꯔꯥꯡꯗꯤ ꯍꯤꯡꯕ꯭ꯔꯣ
ꯉꯔꯥꯡ ꯈꯔ ꯌꯦꯡ ꯇꯣꯛꯈ꯭ꯔꯦ
ꯑꯆꯥ ꯑꯆꯥ ꯑꯣ ꯍꯣ ꯀꯩꯒꯤ ꯌꯦꯡꯗꯕ꯭ꯔꯣ ꯅꯨꯡꯉꯥꯏꯕꯅꯦ ꯉꯔꯥꯡ ꯃꯦꯠꯁꯇꯣ
ꯅꯥꯏꯇ꯭ꯔꯦ
ꯑ ꯃꯤ ꯑꯩꯒꯤ ꯑꯩꯒꯤ ꯏꯌꯥꯝꯕꯒ ꯑꯩꯒꯤ ꯑꯪꯀꯜ ꯍꯣꯏ ꯒꯣꯜ ꯆꯜꯂꯤꯗꯣ ꯎꯗ꯭ꯔꯣ ꯑꯣ ꯍꯣ ꯑꯩꯒꯤ ꯑꯪ ꯀꯜ ꯗꯦꯃꯦꯂ° ꯗꯣ
ꯅꯪꯪꯒꯤ ꯑꯪ ꯀꯜ ꯁꯨ
ꯑꯩꯒꯤ ꯏꯌꯥꯝꯕ ꯃꯄꯦꯗꯨꯒ ꯃꯣꯏ ꯆꯜꯂꯤꯗꯣ ꯎꯗ꯭ꯔꯣ
ꯎꯋꯦꯅꯦ
ꯑꯣ ꯍꯣ ꯅꯪ ꯕꯣꯜ ꯌꯦꯡꯁꯤ ꯌꯥꯗ꯭ꯔꯦꯗ
ꯃꯄꯤ ꯉꯥꯛꯇꯩ ꯍꯧꯖꯤꯛ ꯁꯨꯄꯣꯔꯠ ꯇꯧꯔ
ꯑꯣ ꯑꯩꯈꯣꯏꯗꯤ ꯑꯩꯈꯣꯏꯗꯤ ꯇꯨ ꯊꯥꯎꯖꯟ ꯑꯦꯠꯇꯤꯟꯗꯒꯤ ꯁꯄꯣꯔꯠ ꯇꯧꯕ ꯍꯧꯔꯕꯅꯦ ꯃꯥꯕꯨ ꯗ ꯐ꯭ꯌꯨꯆꯔ ꯒꯣꯗ ꯅꯦꯕ ꯃꯥꯁꯦ ꯗ ꯐ꯭ꯌꯨꯆꯔ ꯒꯣꯗ ꯔꯣꯅꯥꯜꯗꯣꯒꯤ ꯁ꯭ꯇꯨꯗꯦꯟ ꯅꯦꯕ
ꯑꯣ ꯅꯪꯁꯨ ꯔꯣꯅꯥꯜꯗꯣꯔꯣ
ꯑꯥ ꯏꯟ ꯇ꯭ꯔꯝꯁ ꯑꯣꯐ ꯀꯩ ꯍꯥꯏꯁꯤꯔꯥ ꯑꯣꯅꯕꯗꯗꯤ ꯑꯗꯨ ꯔꯣꯅꯥꯜꯗꯣꯅ ꯄꯥꯝꯃꯦ ꯑꯩꯗꯤ ꯍꯥ
ꯑꯗꯨꯗꯤ ꯑꯩ ꯅꯪꯕꯨ ꯋꯥ
ꯍꯥꯏꯗꯤ ꯑꯣ ꯏꯕꯥꯟꯅꯤ ꯆꯞ ꯃꯥꯟꯅꯕ꯭ꯔꯣ
ꯈꯔ ꯃꯥꯟꯅꯕ ꯃꯥꯜꯂꯦ ꯅꯪꯒꯤ ꯕꯦꯛꯒ꯭ꯔꯥꯎꯟꯗꯣ ꯌꯥꯗꯦꯅꯦ ꯀꯔꯤ ꯀꯔꯤꯅꯣ ꯍꯥꯏꯔꯒ ꯂꯩꯑꯦꯅꯦ
ꯑꯣ ꯑꯩꯒꯤ ꯕꯦꯔꯥꯎꯟꯁꯨ ꯌꯥꯝ ꯂꯥꯉ ꯑꯩꯒꯤ ꯕꯦꯛꯒ꯭ꯔꯥꯎꯟꯁꯦ ꯑꯃꯨꯛ ꯈꯔ ꯑꯁꯤꯗ ꯉꯁꯥꯏ ꯒꯦꯝ ꯁꯅꯥꯔꯤꯕ ꯑꯗꯨꯒꯤ ꯍꯧꯖꯤꯛꯇꯤ ꯁꯥꯟꯅꯗ꯭ꯔꯦ
ꯑꯣ
ꯐꯖꯗ꯭ꯔꯦ ꯅꯪ ꯕꯦꯛꯒ꯭ꯔꯥꯎꯟ ꯁꯦ
ꯅꯪꯒꯤ ꯎꯝ ꯑꯣ ꯑꯗꯨꯗꯤ ꯍꯧꯔꯦꯅ ꯍꯥꯏꯔꯁꯦ ꯑꯗꯣ ꯅꯪꯁꯦ ꯅꯪꯅꯦ
ꯑꯩꯁꯦ ꯑꯩꯅꯦ
ꯐꯥꯒꯤ ꯇꯧꯕꯅꯦ ꯐꯥꯒꯤ ꯇꯧꯕꯅꯦ
ꯎꯝ ꯅꯪꯁꯨ ꯅꯪꯅꯤꯀꯣ
ꯑꯣꯍꯣ ꯑꯩꯅꯦ ꯀꯩꯅꯣ
ꯑꯣꯀꯦ ꯎ ꯋꯥꯎ
ꯑꯣꯍꯣ ꯑꯩꯅ ꯍꯥꯏꯁꯦ ꯅꯪ ꯒ꯭ꯌꯥꯟ ꯇꯥꯗꯕ꯭ꯔꯣ
ꯅꯪꯅ ꯍꯥꯏꯔꯤꯁꯦ ꯑꯩꯒꯤ ꯕꯦꯛꯒ꯭ꯔꯥꯎꯟ ꯂꯩ ꯍꯥꯏꯕ꯭ꯔꯣ
ꯅꯠꯇꯤꯌꯦ ꯑꯣꯍꯣ ꯇꯥꯕ꯭ꯔꯣ
ꯎꯝ
ꯀꯩꯗꯧꯔꯤꯅꯣ
ꯑꯁ ꯍꯧꯖꯤꯛꯇ ꯆꯥꯛ ꯆꯔꯒ ꯂꯩꯌꯦꯗ ꯌꯨꯝꯗ
ꯑꯣ ꯅꯨꯡꯉꯥꯏꯔꯤꯅꯦ ꯅꯣꯏꯗꯤ
ꯍꯣꯏ
ꯌꯥꯝ ꯅꯨꯡꯉꯥꯏ ꯌꯥꯝ ꯅꯨꯡꯉꯥꯏꯅ ꯂꯩꯌꯦ ꯃꯥꯜꯂꯅꯦ
ꯌꯥ ꯌꯥꯝ ꯅꯨꯡꯉꯥꯏꯁꯤꯜꯂ ꯑꯩ ꯍꯣꯏ ꯌꯥꯔꯦꯗ ꯎꯝ
ꯑꯣꯍꯣ ꯑꯗꯨꯗꯤ ꯑꯩꯒꯤ ꯁꯤꯅꯦꯆꯔ ꯑꯣꯏꯈ꯭ꯔꯦ
ꯀꯔꯤ ꯍꯥꯏꯕ꯭ꯔꯥ
ꯑꯣ ꯍꯣ ꯇꯥꯖꯕ꯭ꯔꯣ
ꯇꯥꯏꯅꯦ ꯅꯪ ꯍꯥꯏꯕꯗꯣ ꯑꯃꯨꯛꯀ ꯍꯥꯏꯌꯨ
ꯅꯠꯇꯦ ꯅꯪꯒꯤ ꯂꯣꯟꯗꯣ ꯑꯣꯍꯣ ꯒ꯭ꯌꯥꯟ ꯇꯥꯗꯦ
ꯑꯣꯍꯣ ꯍꯥꯏꯕꯗꯤꯀꯣ
ꯎꯝ
ꯑ ꯍꯣ ꯍꯥꯏꯕꯤꯅꯦ ꯀꯔꯤꯅꯣ ꯃꯥ ꯁꯣꯏꯈ꯭ꯔꯕꯒꯦ ꯍꯥꯏꯕꯅꯦ ꯑꯗꯨ ꯑꯩꯈꯣꯏꯒꯤ ꯃꯩꯇꯩꯂꯣꯟꯅꯦ
ꯑꯥ
ꯈꯪꯗꯕꯤꯗ
ꯑꯗꯨ ꯅꯪ ꯍꯣꯔꯦꯟꯁꯦ ꯕꯣꯜ ꯌꯦꯡꯒꯦ ꯍꯥꯏꯔꯣ
ꯉꯁꯤ ꯃꯇꯝꯗꯣ ꯆꯥꯗ꯭ꯔꯔꯤꯅꯦ
ꯑꯣ ꯀꯩꯒꯤ ꯆꯥꯗꯕ꯭ꯔꯣ
ꯑꯁ ꯃꯇꯝꯗꯣ ꯇꯔꯥ ꯃꯈꯥꯏꯒꯨꯝꯕꯗ ꯇꯥꯔꯗꯤ ꯌꯥꯒꯗꯕ ꯑꯗꯨꯁꯨ ꯅꯠꯇꯦꯅꯦ
ꯂꯣꯏꯔꯦ ꯇꯔꯥ ꯃꯈꯥꯏ ꯍꯥꯏ ꯅꯧꯅꯤꯡꯉꯦ ꯃꯤ ꯀꯣꯠꯇ꯭ꯔꯥ ꯐꯅꯦꯛꯕꯨ ꯇꯔꯥ ꯃꯈꯥꯏꯁꯤꯅ ꯌꯥꯕ꯭ꯔꯣ
ꯍꯣꯏ ꯑꯗꯨꯗꯤ ꯇꯨꯋꯦꯜ ꯊꯥꯔꯇꯤ ꯑꯃꯗꯤ ꯀꯅꯥꯅ ꯌꯦꯡꯒꯅꯤꯗ
ꯉꯔꯥꯡꯣꯟꯗꯒꯤꯗꯤ ꯈꯔ ꯉꯜꯂꯤꯅ
ꯍꯥꯏ
ꯉꯔꯥꯡꯗꯤ ꯋꯥꯟ ꯊꯥꯇꯤ
ꯑꯗꯨ ꯌꯦꯡꯗꯦ ꯑꯩꯁꯨ ꯑꯩꯗꯤ ꯑꯗꯨꯝ ꯇꯨꯡ ꯇꯨꯝꯔꯒ ꯍꯧꯒꯠꯄ ꯀꯥꯟꯗ ꯈꯔ ꯈꯔ ꯌꯦꯡꯕꯅꯤꯗ ꯑꯣꯖꯥ ꯍꯥꯟꯅ ꯌꯦꯡꯗꯦꯔ
ꯍꯣꯏ ꯍꯣꯏ ꯍꯣꯏ
ꯎꯝ
ꯑꯥ
ꯑꯩꯒꯤ ꯕꯦꯛꯒ꯭ꯔꯥꯎꯟꯗꯣ ꯌꯥꯕ꯭ꯔꯣ
ꯑꯩꯒꯤ ꯕꯦꯛꯒ꯭ꯔꯥꯎꯟ ꯌꯥꯕ꯭ꯔꯣ
ꯅꯪꯒꯤ ꯕꯦꯛꯒ꯭ꯔꯥꯎꯟꯁꯦ ꯌꯥꯗꯤ ꯌꯥꯏꯕꯨ ꯑꯗꯨꯝ ꯌꯥꯏ ꯎꯝ
ꯍꯧꯖꯤꯛꯇꯤ ꯌꯥꯝ ꯌꯥꯔꯝꯒꯅꯤꯀꯣ
ꯌꯥꯔꯦ ꯌꯥꯔꯦ ꯀꯥꯏꯗꯦ ꯅꯣ ꯄ꯭ꯔꯣꯕ꯭ꯂꯦꯝꯂꯦꯝ
ꯑ ꯅꯪꯗꯤ ꯌꯥꯝ ꯒꯦꯟ ꯇꯥꯏꯅꯦ ꯑꯩꯗꯤ ꯒꯦꯟ ꯄꯥꯗ꯭ꯔꯔꯤ ꯕꯦꯛꯒ꯭ꯔꯥꯎꯟꯗꯣ ꯍꯧꯖꯤꯛꯇꯤ ꯌꯥꯝ ꯐꯥꯈ꯭ꯔꯦ
ꯎꯝ
ꯑꯗꯨ ꯑꯩ ꯉꯁꯤ ꯃꯤ ꯑꯅꯤ ꯑꯍꯨꯝꯔꯛ ꯀꯣ ꯇꯧꯕꯗꯣ ꯇꯥꯜ ꯉꯥꯛ ꯇ ꯆꯔꯒ ꯂꯩꯅꯦ ꯃꯥ ꯑꯩꯅ ꯃꯤ ꯑꯍꯨꯝꯗꯥ ꯀꯣꯜ ꯇꯧꯈ꯭ꯔꯦ
ꯑꯥ
ꯗꯜꯉꯥꯛ ꯗꯜ ꯆꯥꯕ ꯉꯥꯛꯇ
ꯑꯣ ꯑꯣ ꯑꯗꯨꯗꯤ ꯑꯣꯐꯤꯁꯥꯔꯒꯤ ꯑꯦꯟꯁꯥꯡꯅꯤ ꯀꯩꯅꯣ
ꯑꯣꯐꯤꯁꯥꯔ ꯌꯥꯝ ꯃꯥꯟꯈ꯭ꯔ ꯃꯥꯜꯂꯦ ꯉꯁꯤ ꯑꯩꯒꯤ ꯀꯣꯂꯦꯖꯇ ꯊꯥꯖꯗꯕ ꯑꯣꯐꯤꯁꯥꯔ ꯉꯥꯛꯇꯃꯛ ꯑꯣꯏꯔꯝꯒꯅꯤ
ꯆꯝꯅ ꯊꯣꯡꯕꯅꯦ ꯑꯩꯈꯣꯏꯒꯤ ꯗꯥꯜꯗ ꯊꯥꯂꯦꯟꯘ ꯐꯪꯕ ꯗꯥꯜꯅꯦ
ꯊꯥꯏꯂꯦꯟꯗ ꯐꯝꯕꯗ ꯃꯁꯛꯇꯤ ꯀꯔꯤꯒꯨꯝꯕꯔꯣ
ꯃꯁꯛꯁꯦ ꯒ꯭ꯔꯤꯟ ꯀꯂꯔ ꯑꯣꯏꯌꯦꯦꯑꯩꯈꯣꯏꯒꯤꯁꯦ
ꯑꯁ ꯎꯗꯦ ꯁꯤꯒꯃꯥꯏ
ꯎꯝ ꯊꯥꯂꯦꯟꯒꯤꯅꯤ ꯃꯤ ꯊꯥꯏꯂꯦꯟꯒꯤꯅꯤ ꯑꯗꯨꯒ ꯏꯂꯤꯐꯦꯟꯁꯨ ꯆꯥꯏꯑ
ꯏꯂꯤꯐꯦꯟꯁꯨ ꯆꯥꯏ
ꯎꯝ
ꯅꯪꯁꯦ ꯈꯔ ꯋꯥꯠꯄ ꯃꯥꯜꯂꯤꯅꯦ
ꯑꯣꯍꯣꯏ ꯅꯣꯏ ꯆꯥ ꯐꯪꯗꯕꯒꯤꯅꯦ
ꯋꯥꯔꯦ ꯍꯦ ꯅꯪꯁꯨ
ꯑꯣꯍꯣ ꯅꯣꯏ ꯆꯥꯗꯕꯒꯤꯅꯦ
ꯑꯩꯗꯤ ꯍꯧꯖꯤꯛꯁꯨ ꯇꯨꯝ ꯂꯩꯈ꯭ꯔꯕꯅꯦ ꯅꯪꯕꯨ ꯋꯥꯔꯤ ꯁꯥꯕꯒꯤ
ꯇꯨꯝꯅꯤꯡꯗ꯭ꯔꯦ
ꯇꯨꯝꯅꯤꯡꯈ꯭ꯔꯦ ꯍꯧꯖꯤꯛꯁꯨ
ꯑꯣ ꯍꯣ ꯑꯣꯏ ꯍꯣꯏꯗꯗ
ꯑꯣꯏꯒꯅꯤꯗ ꯅꯪ ꯉꯁꯤꯀꯣ ꯍꯌꯦꯡꯗꯤ ꯍꯌꯦꯡꯗꯤ ꯌꯨꯝꯗ ꯂꯩꯒꯅꯤ ꯐꯖꯅ ꯄꯣꯊꯥꯔꯅꯤ
ꯅꯨꯡꯉꯥꯏꯔꯦꯅꯦ ꯅꯣꯏꯁꯤꯗꯤ ꯗꯃꯁ ꯑꯣꯏꯔꯦꯅꯦ ꯂꯣꯏꯁꯦ
ꯅꯪꯗꯤ
ꯑꯀꯣꯏꯗꯤ ꯍꯌꯦꯡ ꯕꯣꯁ ꯁꯥꯅꯕ ꯆꯠꯀꯅꯤꯌꯦ ꯑꯃꯨꯛ
ꯕꯣ ꯌꯦꯡꯉꯔꯒ ꯁꯥꯟꯅꯕ ꯆꯠꯄ ꯌꯦꯡꯉꯔꯒ ꯁꯅꯕ ꯆꯠꯄ ꯑꯗꯨꯒꯨꯝꯕ ꯇꯧꯕꯤꯣꯏ ꯅꯣꯏ ꯁꯤꯅꯤ
ꯇꯅꯤꯡꯗꯦꯍꯦ ꯑꯩꯈꯣꯏꯗꯤ ꯑꯉꯥꯡ ꯑꯣꯏꯔꯤꯉꯩ ꯁꯅ- ꯁꯅ- ꯁꯅꯔꯛꯂꯕꯅꯦ ꯑꯩꯈꯣꯏꯗꯤ
ꯑ ꯑꯥ ꯌꯨꯝꯗ ꯑꯥꯡꯁꯤꯡꯁꯤ ꯌꯥꯝ ꯂꯥꯡꯃꯕꯒꯤ
ꯑꯣꯍꯣ ꯃꯤꯊꯥꯏ ꯑꯃ ꯄꯤꯔꯒ ꯃꯀꯣꯛꯇ ꯀꯣꯛ ꯀꯣꯛ ꯀꯣꯛ ꯇ ꯃꯤꯊꯥꯏ ꯑꯃ ꯄꯤꯔꯒ
ꯎ ꯄꯤꯔꯣꯏ ꯑꯗꯨꯒꯨꯝꯕ ꯑꯃꯨꯛꯀ ꯍ ꯇꯧꯔꯗꯤ ꯑꯩꯈꯣꯏ ꯋꯥꯔꯅꯤꯕ
ꯁ ꯋꯥ ꯋꯥꯔꯣꯏ ꯁꯜꯂꯨꯇꯦꯝ ꯅꯞ ꯅꯞꯄꯣ
ꯑꯗꯨꯗꯣ ꯇꯧꯔꯒꯁꯨ ꯂꯩꯠꯇꯦ ꯅꯞꯈ꯭ꯔꯣ ꯃꯈꯣꯟ ꯊꯣꯛꯑꯔꯣꯏ
ꯁꯨ ꯅꯨꯡꯉꯥꯏꯍꯦ ꯅꯨꯄꯤ ꯊꯤꯕꯁꯨ ꯂꯩ ꯅꯨꯄꯥ ꯊꯤꯕꯁꯨ ꯂꯩ
ꯑꯣ ꯍꯣ ꯑꯩꯈꯣꯏꯗꯤ ꯑꯉꯥꯡ ꯑꯣꯏꯔꯤꯌꯦ ꯑꯣ
ꯅꯪꯁꯨ ꯇꯝꯄꯥꯛꯇ ꯂꯩꯕ꯭ꯔꯣ
ꯍꯥꯥ
ꯇꯝꯄꯥꯛꯇ ꯂꯩꯕ꯭ꯔꯣ ꯅꯪꯁꯨꯨꯝ
ꯍꯣꯏ
ꯀꯌꯥ ꯁꯖꯤꯤꯦ
ꯅꯪꯗꯤ
ꯑꯩꯁꯨꯅꯦ ꯀꯣꯂꯦꯖ ꯀꯥꯔꯤꯔꯣ
ꯑꯣ ꯀꯣꯂꯦꯖ ꯀꯥꯔꯤꯅꯦ
ꯁꯦꯃꯦꯁꯇꯔ ꯀꯌꯥ ꯁꯨꯔꯕ
ꯐꯥꯔ꯭ꯁ
ꯐꯥꯔ꯭ꯁ ꯁꯦꯃꯤꯁꯇ꯭ꯔ
ꯐꯥꯔ꯭ꯁ ꯏꯌ꯭ꯔ ꯌꯦꯁ
ꯑꯁ ꯑꯪ ꯑꯩꯒꯤ ꯑꯉꯥꯡꯅꯤꯅꯦ ꯑꯗꯨꯗꯤ ꯅꯣꯏꯗꯤ
ꯑꯣꯍꯣ
ꯑꯩꯗꯤ ꯑꯥ ꯌꯧꯈ꯭ꯔꯕꯅꯦ
ꯀꯗꯥꯏꯗ
ꯗꯨꯅꯤꯌꯥ ꯌꯧꯔꯕꯣ
ꯗꯨꯅꯤꯌꯥ ꯀꯍꯥ ꯍꯦ ꯍꯥꯏꯕꯗꯣ ꯑꯥꯗ ꯌꯧ ꯀ꯭ꯔꯦꯅ
ꯅꯨꯡꯉꯥꯏꯔꯦꯅꯦ ꯑꯗꯨꯗꯤ ꯅꯣꯏꯗꯤ ꯂꯣꯏꯔꯕꯅꯤꯅ
ꯎꯝ
ꯈꯪꯗꯔꯦ ꯇꯥꯠꯂꯦ
ꯍꯌꯦꯡꯗꯤ ꯀꯗꯥꯏ ꯆꯦꯠꯀꯦ ꯍꯥꯏꯕ ꯅꯪ
ꯑꯍꯣ ꯕꯣꯜ ꯁꯥꯟꯅꯕ ꯆꯠꯀꯦ
ꯑꯥ ꯄꯨꯡ ꯀꯌꯥꯗ ꯁꯥꯅꯕ꯭ꯔꯥ
ꯄꯨꯡ ꯅꯥꯏꯟꯒꯔꯥ ꯅꯥꯏꯟ ꯊꯥꯔꯇꯤ ꯑꯣꯏꯔꯝꯅꯤ
ꯑꯣ ꯑꯣ ꯐꯩꯌꯦ ꯑꯗꯨꯗꯤ
ꯎꯝ
ꯐꯖꯩ ꯐꯖꯩ ꯐꯖꯔꯝꯒꯅꯤ ꯐꯖꯔꯝꯒꯅꯤ
ꯎꯝ ꯑꯗꯨꯝ ꯌꯥꯕꯅꯦ ꯍꯣꯏ
ꯅꯨꯡꯉꯥꯏꯕ ꯄꯥꯎ ꯉꯥꯏ ꯉꯥꯏꯔꯒ ꯂꯩꯕꯖꯤꯛ ꯅꯨꯡꯉꯥꯏꯇ꯭ꯔꯦꯅꯦ ꯄꯧ ꯄꯧ ꯁꯤꯁꯨ ꯂꯛꯇ꯭ꯔ‌ꯦꯅꯦ ꯍꯧꯖꯤꯛꯀꯥꯟ
ꯀꯔꯤ ꯄꯥꯎꯅꯣ
ꯅꯨꯡꯉꯥꯏꯕ ꯄꯧ ꯍꯥꯏ ꯅꯨꯡꯉꯥꯏꯕ ꯄꯥꯎ ꯉꯥꯏ ꯉꯥꯏꯔꯒ ꯂꯩꯕ ꯑꯩꯅ ꯑꯗꯨ ꯍꯧꯖꯤꯛ ꯑꯁ ꯄꯥꯎ ꯌꯥꯝ ꯂꯩꯕ ꯁꯤꯗꯤ ꯑꯩꯈꯣꯏꯒꯤ
ꯀꯔꯤꯠ ꯀꯔꯤ ꯊꯕꯛ ꯇꯧꯕ꯭ꯔꯣ ꯉꯁꯤꯗꯤ
ꯉꯁꯤꯁꯨ ꯀꯔꯤꯁꯨ ꯇꯧꯗꯦꯗ ꯌꯨꯝꯗ ꯂꯩꯕꯤꯅꯤ
ꯑꯣ ꯅꯨꯡꯉꯥꯏꯔꯦꯅꯦ ꯅꯣꯏꯗꯤ
ꯍꯣꯏ ꯅꯨꯡꯉꯥꯏꯔꯦꯗ ꯅꯨꯡꯉꯥꯏꯔꯦ ꯍꯥꯏꯕ ꯇꯥꯔꯦ ꯌꯨꯝꯗ ꯑꯗꯨꯝ ꯂꯩꯔꯦ
ꯅꯣꯏꯅꯤ ꯐ꯭ꯔꯤꯗ ꯂꯩꯔꯦ ꯅꯨꯡꯉꯥꯏꯔꯝꯅꯤ ꯅꯣꯏꯅꯤ ꯀꯣ
ꯎꯝ ꯍꯣꯏ ꯍꯣꯏ ꯅꯨꯡꯉꯥꯏꯔꯝꯒꯅꯤ
ꯃꯥꯏ ꯑꯣꯏ ꯅꯤꯡꯉꯤꯅ°
ꯂꯩꯕ ꯌꯥꯅꯤꯗ ꯅꯣꯏꯁꯨ
ꯑꯣꯍꯣ ꯌꯥꯗꯕꯒꯤꯅꯤꯅꯦ ꯑꯩꯈꯣꯏꯗꯤ
ꯎꯝ ꯁꯥꯅꯕ ꯆꯠꯀꯅꯤꯅ
ꯑꯩꯈꯣꯏꯔꯣ
ꯎꯝ
ꯎꯄꯥꯏ ꯂꯩꯇꯦ
ꯀꯔꯤ ꯍꯥꯏꯕ
ꯎꯄꯥꯏ ꯂꯩꯇꯤꯌꯦ ꯎꯄꯥꯏ ꯂꯩꯇꯦ
ꯇꯥꯗ꯭ꯔꯦ ꯇꯥꯗ꯭ꯔꯦ
ꯑꯣ ꯍꯣ